ꯏꯃꯥꯟꯅꯕꯤ ꯍꯥꯎ
ꯀꯩꯅꯣ ꯇꯧꯔꯕꯣ ꯇꯨꯝꯃꯥꯕ꯭ꯔꯣ ꯈꯔꯕꯨꯗꯤ ꯊꯦꯡꯉꯦ
ꯇꯨꯝꯗ꯭ꯔꯤ ꯇꯨꯝꯗ꯭ꯔꯤꯌꯦ
ꯑꯣ ꯑꯩꯁꯦ ꯅꯪꯉꯣꯟꯗ ꯀꯩꯅꯣꯝꯇ ꯍꯪꯒꯦꯅ ꯇꯧꯔꯛꯏꯅꯤꯅꯦ ꯎꯝ ꯀꯩꯅꯣꯗꯣ ꯑ ꯅꯪꯅꯥꯅꯦ ꯅꯍꯥꯟꯃꯨꯛꯅꯦ ꯅꯣꯏꯒꯤꯗ ꯑꯃ ꯀꯩꯅꯣ ꯅꯥꯏ ꯈꯣꯠꯂꯦ
ꯀꯦꯟꯁꯔꯒ ꯅꯥꯏ ꯈꯣꯠꯂꯦꯅꯥ ꯍꯥꯏꯕꯗꯣ ꯑꯥ
ꯑꯥ ꯑꯗꯨꯗꯨꯏꯅꯦ ꯑꯩꯁꯦ ꯑꯩꯈꯣꯏꯒꯤꯁꯨ ꯃꯔꯤꯃꯥꯇ ꯑꯃꯅꯦ ꯑꯗꯨꯃꯥꯏꯅ ꯇꯧꯕ ꯑꯃ ꯌꯥꯎꯕ ꯑꯗꯥ ꯑꯩꯅ ꯅꯪꯉꯣꯟꯗ ꯑꯝꯇ ꯅꯪꯅꯍꯥꯟꯃꯨꯛ ꯋꯥꯔꯤꯁꯨ ꯁꯥꯟꯅꯒꯤꯝꯅꯦ ꯅꯪꯉꯣꯟꯗ ꯑꯗꯨꯝ ꯋꯥꯔꯤ ꯑꯝꯇ ꯀꯨꯞꯄꯥꯗꯣ ꯑꯗꯨꯝ ꯍꯪꯒꯦ ꯀꯃꯥꯏ ꯀꯃꯥꯏꯅꯒ ꯇꯧꯔꯛꯏꯅꯣ ꯈꯣꯠꯂꯤꯅꯣꯗꯣ ꯑꯗꯨꯒꯤ ꯑꯩꯁꯦ ꯇꯧꯔꯛꯏꯅꯤꯅꯦ
ꯑ ꯀꯩꯅꯣ ꯇꯧꯋꯦ ꯎꯝ ꯑꯩꯈꯣꯏ ꯏꯟꯗꯣꯝꯆꯥꯅꯦꯕꯀꯣ
ꯎꯝ
ꯀꯀꯥꯏ ꯑꯩꯈꯣꯏ ꯀꯀꯥꯒꯤ ꯅꯨꯄꯤꯅꯦꯕ ꯎꯝ
ꯎꯝ
ꯀꯩꯅꯣ ꯇꯧꯋꯦ ꯃꯥꯗꯣ ꯈꯔꯗꯤ ꯀꯨꯏꯔꯦꯕꯀꯣ ꯅꯥꯕꯗꯣ
ꯎꯝ
ꯇꯨ ꯊꯥꯎꯖꯟ ꯇꯨ꯭ꯋꯦꯟꯇꯤ ꯐꯣꯔꯗ ꯈꯪꯕꯅꯦꯕꯀꯣ
ꯑꯣ
ꯑꯍꯥꯟꯕꯗꯗꯤ ꯃꯥꯗꯣ ꯑꯩꯈꯣꯏꯒꯤ ꯑꯥ ꯈꯣꯡ ꯍꯥꯝꯕꯗ ꯃꯥꯒꯤ ꯀꯦꯟꯁꯔꯁꯦ ꯀꯣꯂꯣꯟ ꯀꯦꯟꯁꯔꯅꯦꯕ ꯎꯝ ꯎꯝ ꯑꯗꯨ ꯈꯣꯡ ꯍꯥꯝꯕꯁꯤꯗ ꯑꯗꯨꯝ ꯑ ꯏ ꯌꯥꯎꯕ ꯀꯩꯀꯥ ꯇꯧꯔꯒ ꯂꯩꯔꯝꯕ
ꯎꯝ
ꯑꯗꯨꯗ ꯃꯥꯁꯤꯅ ꯈꯜꯂꯤꯁꯤꯅ ꯅꯨꯡꯖꯪꯅꯦꯅ ꯈꯟꯕ
ꯍꯣꯏ ꯑꯩꯈꯣꯏꯁꯨ ꯉꯥꯏꯔꯦ ꯈꯣꯡ ꯍꯥꯝꯕꯗ ꯑꯗꯨꯃꯥꯏꯅ ꯇꯧꯕꯗꯨꯗꯤ ꯄꯥꯜꯁꯀꯤꯅꯦꯅ ꯑꯗꯨꯝ ꯈꯜꯂꯦ
ꯑꯥ ꯑꯗꯨꯗꯨꯒ ꯑ ꯆꯍꯤ ꯆꯍꯤ ꯑꯃ ꯀꯩꯅꯣ ꯇꯧꯋꯦ ꯃꯆꯥ ꯃꯆꯥ ꯑꯅꯤꯅꯦꯕ ꯀꯣ ꯃꯆꯥꯅꯨꯄꯥ ꯉꯥꯛꯇ ꯑꯅꯤꯅꯦ ꯃꯆꯥꯅꯨꯄꯥ ꯇꯣꯝꯕꯖꯦ ꯆꯍꯤ ꯑꯃ ꯃꯈꯥꯏ ꯑꯗꯨꯃꯥꯏꯃꯨꯛ ꯁꯨꯔꯛꯄꯥꯗꯩꯅꯦꯕ ꯃꯥꯒꯤ ꯑꯗꯨꯒꯤ ꯍꯧꯖꯤꯛꯀꯤ ꯂꯥꯏꯅꯥ ꯍꯧꯔꯛꯄꯖꯦ ꯈꯣꯡ ꯍꯥꯝꯕꯗ ꯏ ꯌꯥꯎꯕꯁꯦ ꯑꯗꯨꯗꯨꯒ ꯎꯝ ꯀꯩꯅꯣ ꯇꯧꯔꯦ ꯑ ꯃꯥꯁꯦ ꯑꯗꯨꯝ ꯃꯌꯥꯡꯁꯦ ꯆꯥꯕꯗꯤ ꯃꯌꯥꯝ ꯆꯥꯏꯌꯦꯕꯀꯣ ꯃꯌꯥꯝ ꯆꯥꯏ ꯍꯥꯏꯕꯗꯤ ꯑꯗꯨꯝ ꯑ ꯆꯥꯕ ꯃꯌꯥꯝ ꯀꯛꯄ ꯂꯩꯗꯅ ꯑꯗꯨꯗꯤ ꯑꯣꯏꯗꯦꯕ ꯏꯗꯣꯝ ꯆꯥꯁꯦ ꯑꯗꯨꯝ ꯆꯥꯏꯌꯦꯕ ꯀꯣ ꯑꯗꯨꯏꯁꯨ ꯃꯌꯥꯝꯡꯁꯦ ꯌꯥꯝ ꯊꯤꯅ ꯈꯨꯀꯪ ꯊꯤꯅ ꯀꯪꯉꯦꯕ ꯃꯆꯤ ꯑꯣꯏꯗ ꯆꯥꯟ ꯆꯥꯅ ꯁꯨꯝ ꯀꯪꯁꯤꯜꯂꯛꯄ ꯑ ꯆꯥꯟꯅ ꯆꯥꯟꯅ ꯁꯨꯝ ꯀꯪꯁꯤꯜꯂꯛꯑꯦꯕ
ꯑꯥ
ꯑꯗꯨꯗꯨꯒ ꯑꯗꯨꯃꯥꯏꯅ ꯎꯝ ꯑꯗꯨꯒꯤ ꯑꯗꯨꯃꯥꯏꯅ ꯆꯥꯟ ꯆꯥꯟꯅ ꯀꯪꯁꯤꯜꯂꯛꯄꯗꯒꯤ ꯈꯔ ꯏꯁ꯭ꯇꯦꯖꯁꯦ ꯈꯔ ꯄꯨꯁꯜꯂꯛ ꯍꯣꯏ ꯑꯣꯏꯗꯨꯅꯦ ꯑꯗꯨꯗꯩꯗꯤ ꯃꯥꯁꯦ ꯀꯩꯅꯣ ꯇꯧꯔꯛꯑꯦ ꯆꯥꯅꯤꯡ ꯊꯛꯅꯤꯡꯕ ꯐꯥꯎꯔꯛꯇ꯭ꯔꯦ ꯑꯗꯒꯤꯗꯤ ꯑꯅꯥꯕꯁꯦ ꯍꯧꯔꯛꯑꯦꯕꯀꯣ
ꯎꯝ
ꯍꯥꯏꯗꯤ ꯑꯗꯨꯝ ꯃꯁꯥ ꯃꯅꯨꯡꯗ ꯃꯇꯣꯝꯗ ꯅꯨꯡꯉꯥꯏꯔꯛꯇꯕ ꯑꯃ ꯍꯧꯔꯛꯑꯦꯕꯀꯣ ꯑꯗꯨꯃꯥꯏꯅ ꯍꯧꯔꯛꯄꯗꯒꯤꯗꯤ ꯃꯥꯁꯦ ꯑꯍꯥꯟꯕꯗꯗꯤ ꯑꯗꯨꯃꯥꯏꯅ ꯄꯥꯜꯁ ꯀꯩ ꯀꯩꯒꯤ ꯌꯦꯡꯕ ꯈꯣꯠꯄ ꯑꯗꯩꯗꯤ ꯃꯅꯥ ꯃꯁꯤꯡ ꯍꯥꯏꯗꯤ ꯃꯤꯅ ꯐꯩ ꯍꯥꯏꯔꯤꯉꯩ ꯃꯥꯁꯦ ꯐꯨꯠꯂꯒ ꯊꯛꯄ ꯃꯌꯥꯝ ꯇꯧꯋꯦ ꯖꯣꯠꯇꯣꯟ ꯃꯌꯥꯝ ꯇꯧꯋꯦ ꯍꯥꯏꯗꯤ ꯌꯥꯝ ꯊꯤꯅ ꯇꯧꯋꯦꯕꯀꯣ ꯀꯣ ꯃꯥꯗꯣ ꯑꯗꯨꯁꯨ ꯐꯒꯠꯄꯁꯦ ꯁꯨꯡꯉꯝ ꯉꯝꯗ꯭ꯔꯦ ꯑꯗꯨꯗꯨꯒ ꯂꯥꯁꯇ ꯑꯃꯨꯛ ꯈꯨꯌꯥꯊꯣꯡꯗ ꯗꯣꯛꯇꯔ ꯑꯃ ꯂꯩꯕꯅꯦ ꯑꯗꯨꯒꯤꯗꯨꯗ ꯌꯦꯡꯉꯦ ꯌꯦꯡꯀꯥꯟꯗ ꯀꯩꯅꯣ ꯇꯧꯔꯦ ꯃꯣꯏꯅ ꯇꯥꯇꯥꯗ ꯃꯨꯝꯕꯥꯏꯗ ꯆꯠꯂꯣ ꯍꯥꯏꯅ ꯍꯥꯏꯔꯛꯑꯦꯕꯀꯣ
ꯎꯝ
ꯁꯨꯃꯥꯏꯅ ꯅꯪꯒꯤꯁꯦ ꯁꯤꯠ ꯑꯣꯏꯅ ꯇꯥꯔꯦ ꯀꯣꯂꯂꯣꯟ ꯀꯦꯟꯁꯔ ꯇꯥꯔꯦ ꯍꯥꯏꯕꯁꯦ ꯃꯣꯏꯅ ꯗꯥꯏꯒꯅꯣꯁ ꯇꯧꯔꯛꯑꯦꯕ ꯍꯧꯖꯤꯛꯀꯤ ꯗꯣꯛꯇꯔꯁꯤꯅ
ꯑꯥ
ꯑꯇꯣꯞꯄꯗ ꯃꯥꯁꯦ ꯔꯤꯝꯁ ꯀꯩꯀꯥ ꯖꯦꯅꯤꯝꯁ ꯀꯩꯀꯥꯗ ꯌꯦꯡꯕ ꯃꯥꯜꯂꯦ ꯌꯦꯝꯆꯠꯖ ꯅꯨꯆꯠ ꯑꯃꯗꯗꯤ ꯌꯦꯡꯉꯤ ꯑꯗꯨꯗꯗꯤ ꯑꯗꯨꯝ ꯃꯣꯏꯒꯤꯉ ꯄꯨ ꯊꯣꯛꯄ ꯌꯦꯡꯉꯒ ꯑꯗꯨꯝ ꯊꯥꯗꯣꯔꯛꯄꯗꯣ ꯑꯥ ꯑꯗꯨꯃꯥꯏꯅ ꯊꯥꯗꯣꯔꯛꯄ ꯑꯗꯣ ꯍꯧꯖꯤꯛꯀꯤꯁꯤꯗ ꯌꯦꯡꯉꯀꯥꯟꯁꯤꯗꯗꯤ ꯃꯣꯏꯗ ꯇꯦꯁ ꯃꯌꯥꯝ ꯇꯧꯋꯦ ꯍꯥꯏꯌꯦ
ꯎꯝ
ꯑꯗꯨꯗꯨꯃꯥꯏꯅ ꯃꯈꯜ ꯃꯈꯜ ꯇꯧꯔꯀꯥꯟꯗ ꯄꯩꯁꯥꯕꯨꯗꯤ ꯈꯔ ꯆꯪꯉꯦ ꯑꯗꯨ ꯑꯣꯏꯔꯁꯨ ꯀ ꯀꯩꯅꯣ ꯅꯥꯏꯔꯤꯁꯦ ꯍꯥꯏꯕꯗꯤ ꯈꯪꯕ ꯉꯝꯃꯦꯗꯅ ꯑꯗꯨꯗꯒꯤꯗꯤ ꯑꯗꯨꯃꯥꯏꯅ ꯑꯩꯅ ꯀ꯭ꯂꯥꯁ ꯅꯥꯏꯟ ꯀꯥꯕꯗꯅꯦꯕꯀꯣ ꯃꯥ ꯀꯩꯅꯣꯗ ꯃꯨꯝꯕꯥꯏꯗ ꯆꯠꯈꯤꯕꯁꯦ
ꯎꯝ
ꯑꯗꯨꯃꯥꯏꯅ ꯆꯠꯈ꯭ꯔꯦ ꯆꯍꯤ ꯑꯅꯤꯃꯨꯛꯁꯦ ꯌꯨꯝꯗ ꯊꯣꯛꯂꯛꯇꯦ
ꯎꯝ
ꯑꯥꯗ ꯑꯗꯨꯝ ꯀꯦꯃꯣ ꯀꯥꯞꯄ ꯑꯗꯩꯗꯤ ꯍꯥꯏꯗꯤ ꯑꯩꯗꯣ ꯈꯪꯉꯦ ꯍꯥꯏꯔꯒ ꯍꯦꯛꯇ ꯑꯣꯄꯔꯦꯁꯟ ꯇꯧꯕ ꯌꯥꯗꯦꯗꯅꯀꯣ ꯑꯗꯨꯗꯒꯤ ꯃꯣꯏꯗꯣ ꯀꯗꯥꯏ ꯌꯧꯁꯜꯂꯦ ꯈꯣꯠꯂꯦ ꯁꯣꯛ ꯈꯨꯗꯣ ꯑꯗꯨꯒ ꯄꯩꯁꯥꯕꯨꯗꯤ ꯈꯔꯕꯨꯗꯤ ꯑꯗꯨꯝ ꯆꯪꯉꯦ ꯍꯥꯏꯗꯤ ꯃꯄꯥꯟꯗꯁꯨ ꯑꯣꯏꯔꯦ ꯑꯗꯩ ꯆꯍꯤꯗꯁꯨ ꯀꯨꯏꯅ ꯁꯥꯡꯅ ꯂꯩꯔꯕꯅꯤꯅ ꯑ ꯑꯗꯨꯗꯨꯒ ꯀ ꯑꯗꯨꯒ ꯀꯩꯅꯣ ꯏꯗꯣꯝꯆꯥꯗꯨꯅꯦ ꯑꯗꯨ ꯑꯩꯈꯣꯏ ꯅꯦꯅꯦꯒꯤ ꯃꯆꯥ ꯑꯃ ꯂꯩꯌꯦ ꯆꯤꯆꯦ ꯑꯃ ꯃꯥꯒ ꯆꯠꯂꯦ ꯁꯦꯕꯥ ꯇꯧꯕꯒꯤ
ꯎꯝ
ꯑꯗꯨꯗꯨꯒ ꯑꯩꯈꯣꯏ ꯀꯩꯅꯣꯁꯦ ꯑꯩꯈꯣꯏ ꯌꯨꯝꯆꯥꯗꯨꯒꯤ ꯄꯨꯄꯨꯗꯣ ꯌꯣꯡꯆꯥꯛ ꯀꯧꯕ ꯄꯨꯄꯨꯁꯦ ꯃꯥꯁꯦ ꯀꯩꯅꯣ ꯇꯧꯋꯦ ꯑꯦꯁ ꯕꯤ ꯑꯥꯏꯗ ꯃꯦꯅꯦꯖꯔ ꯑꯣꯏꯔꯝꯕꯅꯦꯕꯀꯣ ꯍꯧꯖꯤꯛ ꯂꯩꯈꯤꯗ꯭ꯔꯦ ꯏꯄꯨꯗꯣ
ꯎꯝ
ꯑꯗꯨꯗꯨꯗꯒꯤ ꯑꯍꯥꯟꯕ ꯆꯠꯄꯗꯗꯤ ꯏꯄꯨꯁꯤꯁꯨ ꯌꯥꯎꯔꯒ ꯆꯠꯂꯦ꯫ ꯑꯗꯨꯃꯥꯏꯅ ꯇꯧꯔꯒ ꯃꯣꯏꯗꯣ ꯀꯩꯅꯣ ꯏꯄꯨꯁꯤꯁꯨ ꯑꯗꯨꯝ ꯊꯥ ꯊꯥꯗꯤ ꯅꯠꯇꯦ ꯅꯨꯃꯤꯠ ꯈꯔ ꯂꯩꯔꯛꯑꯦ꯫ ꯁꯨꯇꯤ ꯂꯧꯔ ꯆꯠꯄꯅꯤꯅꯀꯣ ꯃꯥ ꯊꯕꯛ ꯇꯧꯔꯤꯌꯦ ꯑꯗꯨꯝ ꯀꯥꯟꯗ ꯑꯗꯨꯃꯥꯏꯅ ꯇꯧꯋꯦ ꯑꯗꯨꯒ ꯀꯩꯅꯣꯁꯦ ꯀꯨꯏꯅꯤ ꯍꯥꯏꯕꯗꯒꯤ ꯏꯄꯨꯁꯦ ꯃꯣꯏ ꯊꯃꯝꯃꯒ ꯊꯣꯛꯂꯛꯑꯦꯕ
ꯎꯝ
ꯑꯗꯨꯒ ꯑꯗꯨꯃꯥꯏꯅ ꯇꯧꯋꯦ ꯑꯗꯩꯗꯤ ꯑꯣꯄꯔꯦꯁꯟ ꯇꯧꯔꯝꯗꯥꯏꯗ ꯑꯃꯨꯛꯀ ꯆꯪꯉꯦ ꯃꯣꯏ ꯏꯄꯨꯁꯦ꯫
ꯎꯝ
ꯑꯗꯣ ꯑꯩꯈꯣꯏꯗꯤ ꯑꯗꯨꯝ ꯐꯣꯟ ꯃꯇꯝꯗꯨꯗꯗꯤ ꯐꯣꯟꯁꯦ ꯍꯣꯏ ꯃꯥ ꯑꯩꯈꯣꯏ ꯀꯀꯥ ꯍꯣꯏꯗꯨꯕꯨꯗꯤ ꯀꯩꯅꯣ ꯄꯥꯏ꫰꫰ ꯇꯁ ꯄꯥꯏ ꯑꯗꯨ ꯑꯣꯏꯔꯁꯨ ꯑꯩꯈꯣꯏꯗꯤ ꯄꯥꯏꯗꯦꯗꯅ ꯑꯗꯣ ꯌꯥꯝ ꯅꯨꯡꯉꯥꯏꯇꯕꯗꯣ ꯍꯥꯏꯗꯤ ꯑꯃ ꯎꯝ ꯅꯥꯕꯗꯨꯒꯤꯁꯨ ꯅꯨꯡꯉꯥꯏꯇ꯭ꯔꯦ ꯑꯗꯩꯗꯤ ꯃꯆꯥꯗꯣ ꯆꯍꯤ ꯑꯃ ꯃꯈꯥꯏꯃꯨꯛ ꯑꯅꯤ ꯁꯨꯗ꯭ꯔꯤꯑꯕꯀꯣ ꯑꯉꯥꯡꯁꯦ꯫ ꯑꯇꯣꯝꯕꯁꯦ ꯌꯥꯝ ꯄꯤꯏ ꯀꯥꯟꯗꯅꯦ ꯑꯥ ꯌꯥꯝ ꯄꯤꯛꯏꯀꯥꯟꯗꯅꯦꯕ ꯑꯗꯨꯅ ꯑꯃ ꯃꯃꯥꯗꯨꯅꯗꯤ ꯎꯅꯤꯡꯕ ꯑꯗꯒꯤꯗꯤ ꯑꯉꯥꯡꯁꯤꯅꯗꯤ ꯑꯃ ꯍꯥꯏꯗꯤ ꯑꯩꯈꯣꯏ ꯂꯩꯔꯤꯕꯁꯤꯡꯁꯤꯕ ꯑꯗꯨꯝ ꯂꯣꯏꯅꯕꯅꯤꯅ ꯃꯥꯗꯤ ꯉꯥꯏꯍꯥꯛꯇꯪ ꯅꯤꯡꯁꯤꯡꯉꯝꯃꯁꯨ ꯈꯔ ꯂꯩꯔꯒꯗꯤ ꯆꯍꯤꯗꯣ ꯃꯇꯝꯗꯣ ꯁꯥꯡꯉꯛꯑꯕꯅꯤꯅ ꯃꯃꯥꯗꯣ ꯀꯥꯎꯊꯣꯛꯈ꯭ꯔꯕꯅꯦ ꯑꯅꯤ ꯄꯨ ꯎꯅꯗꯕꯤꯗ ꯂꯩꯅꯤꯅꯦꯣ ꯑ ꯎꯅꯗꯕꯤ ꯂꯩꯅꯦ꯫
ꯂꯣꯏꯔꯦ ꯃꯤꯅ ꯅꯣꯡꯃ ꯅꯤꯅꯤ ꯎꯅꯗꯕꯣ ꯀꯥꯏꯅꯣ ꯍꯥꯏꯁꯤꯗ
ꯑꯥ ꯑꯗꯨꯗꯨꯗꯒꯤ ꯑꯩꯈꯣꯏ ꯏ ꯑꯗꯨꯣꯝ ꯆꯥꯗꯨꯅ ꯃꯥꯁꯨ ꯌꯥꯝ ꯅꯨꯡꯉꯥꯏꯇꯕꯗꯣ ꯍꯥꯏꯗꯤ ꯋꯥꯈꯜ ꯌꯥꯝ ꯅꯨꯡꯉꯥꯏꯔꯝꯃꯣꯏꯕꯀꯣ ꯑꯩ ꯑꯩꯉꯣꯟ ꯑꯩꯉꯣꯟꯗꯁꯨ ꯏꯁꯥꯗ ꯆꯤꯡꯖꯜ ꯌꯦꯡꯕ ꯀꯥꯟꯗ ꯍꯥꯏꯗꯤ ꯏꯆꯥꯅꯤꯗꯅ ꯀ ꯑꯗꯨꯗꯣ ꯃꯥꯅꯦ ꯃꯥꯅꯤ꯫ ꯅꯣꯡꯃꯅꯤ ꯐꯥꯎꯕ ꯃꯤꯅ ꯁ꯭ꯋꯥꯗ ꯑꯅꯛꯄ ꯑꯐꯕꯖꯥ ꯌꯥꯕ ꯍꯣꯁꯄꯤꯇꯥꯜꯗ ꯂꯩ꯫ ꯁꯤ ꯐꯥꯎꯕ ꯅꯨꯡꯉꯥꯏꯅꯗ꯭ꯔꯤꯅꯦꯕꯗꯒꯤꯗꯤ ꯆꯍꯤ ꯑꯅꯤꯒ ꯍꯥꯏꯗꯨ ꯑꯗꯩꯗꯤ ꯃꯥ ꯃꯁꯥꯗꯁꯨ ꯑꯃꯨꯛ ꯅꯥꯔꯤꯕ ꯂꯥꯏꯅꯥꯗꯨꯣ ꯑꯔꯨꯕ ꯅꯠꯇ꯭ꯔꯥ ꯑꯗꯨꯅ ꯎꯝ ꯑꯩꯈꯣꯏ ꯀꯩꯅꯣꯗꯨꯅ ꯀꯣꯟꯅ ꯃꯥꯅ ꯃꯆꯥꯗꯨꯅ ꯀꯣꯟꯅ ꯍꯥꯏꯗꯤ ꯃꯥꯅ ꯅꯥ ꯐꯔꯀꯥꯟꯗ ꯍꯜꯂꯛꯑꯀꯥꯟꯗ ꯍꯥꯏꯌꯦꯕꯀꯣ
ꯎꯝ
ꯀꯩꯅꯣ ꯇꯧꯋꯦ ꯍꯥꯏꯗꯤ ꯎ ꯃꯆꯥꯁꯤꯡꯗꯨꯣ ꯐꯖꯅ ꯍꯣꯟꯕ ꯉꯝꯗꯅ ꯁꯤꯒꯗ꯭ꯔꯥ ꯍꯥꯏꯅ ꯈꯟꯕꯗꯣ ꯑꯗꯨꯃꯥꯏꯅ ꯈꯜꯂꯦ ꯈꯣꯠꯂꯦ ꯑꯗꯨ ꯍꯧꯖꯤꯛꯇꯤꯔꯕꯅꯤꯅ ꯎꯝ ꯀꯩꯅꯣ ꯇꯧꯔꯦ ꯑꯣꯄꯔꯦꯁꯟ ꯇꯧꯔ ꯂꯧꯊꯣꯛꯈ꯭ꯔꯦ ꯑꯗꯨꯗꯣ ꯑꯗꯨꯒ ꯏꯟꯗꯦꯁꯇꯥꯏꯟꯗꯣ ꯀꯩꯅꯣꯁꯦ ꯄꯨꯛꯀꯤꯗ ꯃꯣꯏꯅ ꯍꯨꯠꯂꯒ ꯄꯨꯊꯣꯔꯛꯑꯒ ꯕꯦꯛ ꯑꯣꯏꯅ ꯌꯥꯜꯂꯦꯕꯀꯣ ꯑꯗꯨꯃꯥꯏꯅ ꯇꯧꯔꯒ ꯊꯝꯃꯦ꯫ ꯑꯗꯣ ꯍꯧꯖꯤꯛꯇꯤ ꯆꯍꯤ ꯀꯨꯏꯔꯗ꯭ꯔꯥ ꯑꯗꯣ ꯍꯥꯞꯆꯤꯟꯕꯗꯣ ꯀꯩꯁꯨꯝ ꯀꯥꯏꯗꯦꯕꯨꯗꯤ ꯍꯥꯏ ꯑꯗꯨꯁꯨ ꯍꯥꯞꯆꯜꯂꯒ ꯃꯅꯤꯁꯔ ꯍꯥꯞꯇꯣꯏꯔꯕ ꯑꯥꯔꯇꯤꯐꯤꯁꯦꯜ ꯅꯠꯇꯦ ꯁꯝꯖꯟꯗꯣꯏꯕ ꯉꯁꯥꯏꯒꯤ ꯀꯩꯅꯣꯗꯣ ꯀꯊꯈꯤꯕꯗꯣ ꯎꯝ ꯀꯛꯏꯅꯦꯕ ꯎꯝ ꯎꯝ ꯑꯗꯨꯒ ꯔꯤꯃꯦꯅꯤꯡ ꯄꯥꯔꯠꯇꯨꯗꯤ ꯐꯪꯁꯟ ꯇꯧꯗ꯭ꯔꯕꯅꯦꯕꯀꯣ ꯎ ꯎꯝ ꯑꯗꯨꯒ ꯉꯁꯥꯏꯒꯤ ꯁꯤꯗ ꯄꯨꯊꯣꯛꯏꯕꯒꯤ ꯃꯇꯦꯛꯁꯦ ꯈꯇꯪꯅꯦꯕ ꯐꯪꯁꯟ ꯇꯧꯔꯤꯁꯦ꯫ ꯑꯗꯨꯗꯨꯅ ꯃꯥꯗꯣ ꯀꯩꯅꯣ ꯇꯧꯋꯦꯕ ꯎꯝ ꯄꯦꯔꯦꯠ ꯂꯥꯛꯇꯦꯕꯀꯣ꯫
ꯎꯝ
ꯑꯗꯒꯤ ꯎꯝ ꯀꯩꯅꯣ ꯇꯧꯋꯦ ꯆꯥꯔꯤꯕꯗꯨꯖꯨ ꯑꯩꯈꯣꯏꯒꯤ ꯑꯩꯈꯣꯏꯅ ꯆꯥꯔꯤꯕꯖꯦ ꯏꯁꯃꯣꯜ ꯏꯟꯇꯦꯁꯁꯥꯏꯟ ꯀꯩꯀꯥꯁꯤꯅꯁꯨ ꯑꯦꯞꯖꯣꯔ꯭ꯞ ꯇꯧꯗꯣꯏ ꯅꯠꯇ꯭ꯔꯥ
ꯎꯝ
ꯑꯗꯣ ꯃꯥꯒꯤꯗꯤ ꯂꯝꯕꯤꯗꯣ ꯇ꯭ꯔꯦꯛꯇꯣ ꯌꯥꯝ ꯇꯦꯜꯂꯦꯗꯅꯀꯣ ꯑꯥ ꯑꯥ ꯇꯦꯜꯂꯕꯅꯤꯅ ꯃꯥꯗꯤ ꯑꯩꯈꯣꯏꯅ ꯆꯥꯔꯤꯕ ꯆꯥꯛ ꯑꯦꯟꯖꯥꯡꯁꯦ ꯐꯦꯠ ꯁꯤ ꯈꯠꯇꯪꯅ ꯌꯥꯗꯦꯕ
ꯎꯝ
ꯑꯗꯨꯅ ꯃꯥꯗꯤ ꯑꯇꯣꯞꯄ ꯁꯞꯄ꯭ꯂꯤꯃꯦꯟ ꯍꯥꯏꯗꯤ ꯑꯥ ꯅ꯭ꯌꯨꯇ꯭ꯔꯤꯂꯥꯏꯠ ꯑꯣꯏꯔꯖꯨ ꯍꯥꯔꯕꯦꯜ ꯂꯥꯏꯞ ꯑꯣꯏꯔꯖꯨ ꯑꯗꯨꯃꯥꯏꯅ ꯆꯥꯕꯗꯣ ꯄꯥꯎꯗ꯭ꯔ ꯊꯛꯏ ꯑꯗꯒꯤꯗꯤ ꯑꯣꯃꯦꯒꯥ ꯑꯗꯨꯝ ꯆꯥꯏ ꯑꯗꯩꯗꯤ ꯃꯣꯏ ꯆꯥꯕꯗꯤ ꯅꯣꯔꯃꯦꯜ ꯈꯣꯏ ꯆꯥꯏꯖꯦ ꯑꯗꯨꯝ ꯆꯥ ꯑ ꯆꯥꯕ ꯌꯥꯏ ꯑꯗꯨꯝ ꯆꯥꯕ ꯌꯥꯏ ꯑꯗꯨ ꯃꯣꯏꯅ ꯆꯥꯕ ꯌꯥꯗꯕꯁꯦ
ꯎꯝ
ꯑ ꯁꯒꯣꯜ ꯍꯋꯥꯏꯒꯨꯝꯕꯖꯤꯃ ꯆꯥꯗꯕ꯭ꯔꯥ ꯀꯩꯅꯣꯝ ꯇꯧꯕꯅꯦꯕꯀꯣ
ꯑꯣ ꯑꯣ ꯑꯣ
ꯑꯗꯒꯤꯗꯤ ꯎꯝ ꯀꯩꯅꯣꯖꯦ ꯑꯩꯈꯣꯏꯒꯤ ꯔꯦꯠ ꯃꯤꯠꯁꯦ
ꯎꯝ
ꯑꯁꯤꯖꯤꯃ ꯆꯥꯕꯖꯦ ꯆꯥꯠ ꯆꯥꯗꯦ ꯍꯥꯏꯗꯤ ꯆꯥꯕ ꯍꯥꯏꯗꯤ ꯃꯇꯨꯝ ꯑꯃꯅꯤꯒ ꯆꯥꯔꯖꯨ ꯑꯃ ꯆꯥꯕꯗꯤ ꯑꯣꯏꯗꯕꯗꯣ ꯍꯣꯏ ꯍꯣꯏ ꯐꯖꯅ ꯑꯗꯨꯃꯥꯏ ꯇꯧꯋꯦ ꯑꯗꯩꯗꯤ ꯀꯩꯅꯣꯒꯨꯝꯕꯣꯗꯤ ꯆꯥꯏ ꯎꯝ ꯍꯪꯒꯥꯝꯒꯨꯝꯕ ꯀꯩꯒꯨꯝꯕ ꯁꯤꯒꯨꯝꯕꯗꯤ ꯑꯗꯨꯝ ꯃꯅꯥ ꯃꯁꯤꯡꯒꯤ ꯑꯣꯏꯅ ꯐꯖꯅ ꯆꯥꯕꯗꯣ ꯎꯝ ꯎꯝ ꯑꯗꯨꯃꯥꯏ ꯇꯧꯋꯦ ꯑꯗꯩ ꯁꯒꯣꯜ ꯍꯋꯥꯏꯔꯥ ꯍꯋꯥꯏꯗ ꯈꯔ ꯇꯨꯝꯕꯒꯨꯝꯕꯗ ꯋꯥꯕꯗꯨꯔꯥ ꯀꯩꯅꯣꯝꯃ ꯆꯥꯗꯕꯅꯤꯅꯦ ꯑꯩ
ꯍꯣꯢ ꯍꯣꯏ ꯑꯗꯨꯕꯨꯗꯤ ꯁꯒꯣꯜ ꯍꯋꯥꯏꯗꯤ ꯂꯩ ꯅꯥꯔꯗꯤ ꯆꯥꯟꯅꯗꯦꯗ ꯑꯌꯥꯝꯕꯅꯁꯨ
ꯑꯥ ꯑꯗꯨꯒꯤ ꯗꯨꯃꯥꯏꯅ ꯃꯣꯏ ꯑ ꯀꯩꯅꯣꯝꯕꯨꯗꯤ ꯍꯥꯏꯔꯛꯄꯖꯥꯠꯅꯦ ꯀꯛꯀꯗꯕ ꯆꯤꯟꯖꯥꯛ ꯄꯨꯗꯤ ꯗꯨꯝ ꯍꯥꯏꯕꯗꯣ ꯑꯗꯨꯃꯥꯏꯅ ꯑꯗꯨ ꯑꯗꯣ ꯍꯧꯖꯤꯛꯁꯦ ꯐꯗꯤ ꯐꯔꯕ꯭ꯔꯕ ꯍꯧꯖꯤꯛꯁꯦ ꯐꯔꯦ ꯍꯧꯖꯤꯛ ꯍꯥꯞꯆꯟꯗꯕꯗꯨ ꯈꯛꯇꯪꯅꯦꯕꯀꯣ
ꯑꯣ
ꯗꯨꯝ ꯐꯖꯅ ꯀꯩꯅꯣ ꯑꯣꯏꯅ ꯑꯗꯨꯝ ꯅꯣꯔꯃꯦꯜ ꯄꯨꯔꯥ ꯍꯧꯖꯤꯛꯇꯤ ꯃꯉꯥꯟ ꯑꯩꯈꯣꯏꯅ ꯊꯥꯏꯅ ꯎꯕ ꯃꯌꯥꯡ ꯀꯪꯇ꯭ꯔꯤꯛ ꯀꯪꯕꯗꯨꯖꯨ ꯀꯪꯗ꯭ꯔꯦ ꯀꯨꯆꯨ ꯀꯨꯃꯦꯟ ꯃꯌꯥꯝ ꯊꯣꯛꯑꯦ ꯑꯗꯨꯒ ꯕꯦꯛꯇꯣ ꯍꯥꯞꯄꯗꯨ ꯈꯛꯇꯪꯅꯦꯕꯀꯣ ꯅꯨꯡꯉꯥꯏꯇ꯭ꯔꯤꯖꯦ
ꯑꯣ ꯆꯠꯊꯣꯛ ꯈꯣꯠꯇꯣꯛꯄ ꯅꯨꯡꯉꯥꯏꯔꯝꯃꯣꯏꯌꯦ
ꯑ ꯆꯠꯊꯣꯛ ꯈꯣꯊꯣꯛꯄꯒꯨꯝꯕ ꯅꯨꯡꯉꯥꯏꯇꯕ ꯑꯗꯩꯗꯤ ꯃꯤꯒꯤ ꯁꯨꯝ ꯊꯧꯗꯣꯛ ꯋꯥꯊꯣꯛ ꯂꯥꯏ ꯇꯤꯟꯒꯤ ꯀꯩꯀꯥ ꯑꯗꯨꯒꯨꯝꯕꯗꯨꯗꯤ ꯄꯥꯏꯕꯗꯣ ꯅꯨꯡꯉꯥꯏ ꯃꯁꯥꯅꯖꯨ ꯅꯨꯡꯉꯥꯏꯖꯗꯕꯗꯣ ꯎꯝ ꯑꯠ ꯑꯗꯨꯃꯥꯏꯅ ꯑꯣꯏꯌꯦ ꯍꯥꯏꯗꯤ ꯕꯦꯛꯇꯨꯃ ꯌꯥꯜꯂꯤꯗꯣ ꯁꯝꯅ ꯍꯥꯏꯔꯕꯗ ꯍꯣꯏꯒꯤ ꯐꯠꯇꯕ ꯀꯩꯅꯣꯗꯨꯅꯦꯕ ꯃꯥꯅꯦ ꯃꯥꯅꯦ ꯃꯄꯥꯟꯗ ꯇꯧꯔꯒ ꯑ ꯍꯣꯏ ꯍꯣꯏ ꯑꯗꯨꯃꯥꯏꯅ ꯑꯗꯨꯅ ꯃꯥꯗꯣ ꯕꯦꯠꯇꯣ ꯎꯗꯕꯤꯗ ꯊꯝꯖꯟꯒꯤꯕꯗꯣꯔ ꯅꯠꯇ꯭ꯔꯕꯗꯤꯀꯣ ꯁꯤꯟꯗꯣꯏꯅꯦꯕꯀꯣ ꯑꯗꯨꯝ ꯉꯍꯥꯃꯨꯛ ꯕꯦꯛ ꯁꯤꯟ ꯑꯁꯦꯡꯗꯒꯗꯤ ꯎꯗ꯭ꯔꯤꯌꯦ ꯄꯥꯛꯅ ꯑꯗꯨꯒꯨꯝꯕꯗꯨ ꯅꯪ ꯍꯥꯏꯔꯛꯑꯒ ꯇꯥꯔꯤꯁꯦ ꯑꯩ ꯑꯃꯨꯛꯈꯛ ꯐꯣꯟꯗ ꯀꯩꯗꯕꯨꯗꯤ ꯎꯔꯦꯕ ꯑꯥ
ꯑꯁꯦꯡꯕ ꯁꯨꯝ ꯅꯣꯔꯃꯦꯜ ꯁꯨꯝ ꯂꯩꯃꯤꯟꯅꯕ ꯃꯤꯗꯒꯗꯤ ꯑꯝꯐꯥꯎ ꯎꯗ꯭ꯔꯤ ꯍꯥꯏꯕ ꯑꯗꯨꯒꯨꯝꯕꯗꯣ
ꯑ ꯕꯦꯛ ꯁꯤꯟꯕ ꯑꯝꯈꯛ ꯃꯥꯅꯅꯦ ꯏꯁꯤꯡ ꯆꯪ ꯃꯣꯏ ꯏꯁꯤꯡ ꯃꯤ ꯑꯃꯅ ꯏꯁꯤꯡ ꯍꯩꯕꯤꯕ ꯑꯃ ꯆꯪꯉꯦꯕꯀꯣ ꯚꯦꯛꯁꯤꯟꯕ ꯀꯥꯟꯒꯤꯗ ꯑꯗ ꯑ ꯃꯥꯅ ꯏꯁꯤꯡꯗꯣ ꯍꯥꯏꯕꯤꯌꯣ ꯅꯪ ꯀꯤꯒꯗ꯭ꯔꯅ ꯍꯥꯏꯕ ꯑꯗꯨꯒꯤ ꯑꯩꯅ ꯑꯟ ꯀꯤꯔꯣꯏ ꯑꯅ ꯍꯥꯏꯔꯒ ꯑꯗꯨꯝ ꯑꯉꯥꯡ ꯑꯣꯏꯔꯤꯌꯦ ꯑꯩꯗꯣ ꯑ ꯑꯉꯥꯡ ꯍꯥꯏꯖꯦ ꯑꯩꯖꯦ ꯀ꯭ꯂꯥꯁ ꯏꯂꯚꯦꯟꯂ ꯇꯨꯌꯦꯜꯞ ꯂꯗꯤ ꯀꯥꯔꯝꯃꯅꯤ ꯑꯗꯨꯗꯣ ꯍꯜꯂꯛꯑꯒ ꯀꯨꯏꯗ꯭ꯔꯤꯕꯀꯣ ꯑꯗꯨꯗꯨꯗ ꯑꯗꯨꯃꯥꯏꯅ ꯑꯗꯨꯒ ꯑꯃꯨꯛ ꯈꯛꯇꯪ ꯎꯍꯧꯋꯦ ꯍꯥꯏꯗꯤ ꯑꯃ ꯄꯤꯡ ꯃꯆꯨꯒ ꯑꯣꯏꯌꯦꯕꯀꯣ ꯀꯩꯅꯣ ꯏꯟꯇꯦꯁꯇꯥꯏꯟꯗꯣ ꯄꯤꯡ ꯑꯋꯥꯥꯎꯕ ꯑꯣꯏꯌꯦ ꯑꯃ ꯇꯣꯡꯊꯣꯛ ꯑꯒ ꯂꯩꯕꯗꯨꯔ ꯑꯥ ꯑꯗꯨꯒ ꯑꯗꯨꯁꯨ ꯌꯥꯝ ꯎꯔꯦ ꯀꯩꯅꯣꯗꯨꯁꯨ ꯐꯣꯟꯗ ꯌꯥꯝ ꯎꯔꯦꯕ ꯑꯗꯨꯒꯤꯅꯦꯗꯤ ꯈꯪꯗꯕ ꯍꯥꯏꯗꯤ ꯀꯣꯂꯣꯟꯒꯨꯝꯕꯒꯤ ꯀꯥꯏꯅ ꯈꯟꯕꯗꯣ ꯑꯥ ꯅꯠꯇꯦ ꯅꯠꯇꯦ ꯄꯣꯛꯄꯗꯩ ꯅꯠꯇꯦ ꯗꯨꯃꯥꯏꯟ ꯇꯧꯋꯦ ꯑꯗꯨꯗꯨꯅ ꯌꯦꯡꯊꯣꯛꯑꯣ ꯐꯖꯅ ꯌꯦꯡꯉꯒ ꯑꯗꯨꯝ ꯐꯕ ꯑꯣꯏꯌꯦ
ꯑꯗꯨꯅꯦ ꯑꯩ ꯅꯪꯅ ꯅꯍꯥꯃꯨꯛ ꯍꯥꯢꯔꯛꯈꯤꯕꯗꯨꯗꯅꯦ ꯑꯁ ꯑꯃ ꯂꯩꯒꯤꯝꯅꯦ ꯃꯉꯣꯟꯗ ꯍꯪꯉꯒꯦ ꯗꯨꯒ ꯑꯩ ꯋꯥꯔꯤ ꯑꯀꯨꯞꯄꯗꯣ ꯑꯝꯇ ꯍꯪꯉꯛꯏꯒꯦꯅ
ꯍꯣꯏ ꯍꯣꯏ ꯌꯦꯡꯊꯣꯛꯑꯣ ꯑꯗꯨꯅꯦ ꯀꯩꯅꯣ ꯇꯧꯒꯦ ꯑꯩ ꯑꯃꯨꯛꯅꯦ ꯍꯌꯦꯡ ꯈꯔ
ꯉꯟꯕ ꯑꯝ ꯅꯨꯃꯤꯠ ꯑꯝꯗ ꯑꯃꯨꯛ ꯅꯦꯅꯥ ꯇꯥꯅ ꯐꯣꯟ ꯇꯧꯔꯛꯀꯦ ꯁꯤꯗꯤ ꯈꯔ ꯊꯦꯡꯉꯦ
ꯍꯣ ꯍꯣꯏ ꯌꯥꯏꯌꯦ ꯌꯥꯏꯌꯦ ꯑꯥ ꯑꯥ ꯊꯝꯃꯦ ꯊꯝꯃꯦ ꯑꯥ ꯑꯥ